ꯍꯜꯂꯣ
ꯎꯝ ꯑꯁꯤ ꯅꯝꯕꯔꯗ ꯆꯠꯈ꯭ꯔꯦꯅꯦ ꯇꯥꯏ ꯇꯥꯏ ꯇꯥꯏ ꯀꯩꯅꯣ ꯁꯤ ꯋꯥꯆꯦꯇ ꯊꯥꯅꯕ ꯅꯠꯇ꯭ꯔꯣꯖꯤ ꯃꯥꯅꯤꯀꯣ ꯀꯩꯗꯧꯔꯤꯒꯦ ꯍꯥꯏꯕꯅꯦ
ꯀꯩꯁꯨ ꯇꯧꯗꯦ ꯁꯨꯝ ꯂꯩꯌꯦ ꯅꯪꯗꯤ
ꯑꯩꯁꯨ ꯀꯩꯗ ꯁꯨꯝꯐꯝ ꯂꯩꯕꯅꯤꯅ ꯀꯩꯁꯥꯡ ꯆꯥꯔ ꯍꯣꯏ ꯑꯗꯨꯉꯥꯏꯔꯤꯌꯦ ꯅꯪꯗꯤ
ꯑꯩꯁꯨ ꯌꯥꯝ ꯅꯨꯡꯉꯥꯏꯔꯦ ꯍꯥꯏꯕ ꯇꯥꯔꯦ
ꯑꯣ ꯑꯣ
ꯑꯅꯥ ꯑꯌꯦꯛ ꯌꯥꯎꯗ꯭ꯔꯗꯤ ꯅꯨꯡꯉꯥꯏꯔꯦ ꯍꯥꯏꯕ ꯇꯥꯕꯅꯦ
ꯃꯥꯅꯤ ꯃꯥꯅꯤ ꯀꯩꯁꯥꯡ ꯆꯥꯔꯒꯦ
ꯀꯩ ꯌꯦꯟꯖꯥꯡꯅꯣ ꯉꯁꯤꯗꯣ ꯊꯔꯣꯏ ꯊꯣꯡꯕ ꯑꯃ
ꯑꯣ
ꯑꯂꯨꯒ ꯀꯩꯅꯣ ꯊꯣꯡꯕ ꯑꯃ ꯅꯣꯏꯗꯤ
ꯑꯩꯁꯨ ꯉꯁꯤ ꯁꯟꯖꯥꯏ
ꯌꯦꯟꯖꯥꯡ ꯍꯥꯎꯕꯁꯥ ꯑꯩꯅ ꯃꯤꯗꯤ
ꯑꯁ ꯎꯝ ꯑꯩꯅ ꯊꯣꯡꯃꯤ ꯅꯍꯥꯟꯏꯗ
ꯑꯇꯩ ꯊꯣꯡꯉꯗꯤ ꯍꯥꯎꯗꯦ
ꯍꯣꯏ ꯑꯇꯩ ꯊꯣꯡꯗꯤ ꯍꯥꯎꯇꯦ ꯏꯁꯥꯅ ꯊꯣꯡꯕ ꯑ
ꯈꯨꯖꯤꯗ ꯀꯅꯥ ꯀꯅꯥ ꯂꯩꯒꯦ
ꯍꯥ
ꯀꯅꯥ ꯀꯅꯥ ꯂꯩꯒꯦ ꯍꯧꯖꯤꯛꯇꯤ ꯇꯥꯗ꯭ꯔꯣ